ꯉꯥꯏꯕ ꯌꯥꯝ ꯉꯥꯜꯂꯦꯗ ꯅꯪ ꯁꯤꯗꯤ
ꯑꯥ ꯅꯪꯅꯦ ꯋꯥꯠꯂꯤꯗꯣ ꯑꯩ ꯑꯩꯅꯦ ꯋꯥꯠꯂꯤ ꯅꯠꯇꯦ꯫ ꯑꯩ ꯉꯁꯥꯏꯅ ꯀꯣꯜ ꯇꯧꯔ ꯂꯩꯔꯨꯕꯅꯦ ꯅꯦꯠꯋꯥꯔꯛꯇꯣ꯫ ꯆꯥ ꯌꯥꯗꯦꯕꯥ ꯀꯣ ꯅꯪꯒꯤ ꯅꯦꯠꯋꯥꯛ ꯅꯨꯡꯉꯥꯏꯇꯕ ꯃꯥꯜꯂꯤ ꯉꯁꯥꯏꯖꯨ ꯀꯣꯜ ꯇꯧꯕꯀꯥꯟꯗꯁꯨ꯫ ꯃꯔꯛꯇ ꯄꯠꯂꯤꯗꯨꯗꯤ꯫
ꯑꯩꯒꯤꯗꯤ ꯅꯦꯠꯋꯥꯛ ꯌꯥꯝ ꯅꯨꯡꯉꯥꯏꯌꯦ ꯅꯥ꯫
ꯁꯤꯗꯤ ꯑꯥ ꯀꯩ ꯃꯊꯦꯜ ꯆꯥꯔꯦ ꯀꯩ ꯏꯟꯁꯥꯡ ꯆꯥꯒꯦ ꯉꯁꯤ
ꯀꯥꯡꯁꯣꯏ
ꯀꯥꯡꯁꯣꯏ ꯍꯥꯏꯗꯤ ꯀꯔꯝꯕ ꯀꯥꯡꯁꯣꯏ
ꯑꯥ ꯃꯥꯏꯔꯦꯟ ꯃꯅꯥꯗꯣ
ꯑꯥ
ꯑꯗꯨ ꯀꯥꯡꯁꯣꯏ ꯆꯥꯏꯌꯦ ꯑꯗꯨꯒ ꯎꯝ ꯎꯁꯣꯏ ꯎꯁꯣꯏꯁꯨ ꯃꯣꯔꯣꯛ ꯃꯦꯠꯂꯦ ꯑꯗꯨꯒ ꯏꯔꯣꯟꯕꯅꯦ ꯑꯗꯨꯒ ꯀꯪꯉꯧꯅꯦ
ꯑꯁ ꯌꯥꯝꯃ‌ꯦꯍꯦ ꯃꯊꯦꯟ
ꯎꯝ ꯅꯪꯗꯤ
ꯑꯩꯈꯣꯗꯤ ꯋꯥꯠꯂꯤꯗ ꯆꯥꯗ꯭ꯔꯤꯌꯦ ꯄꯨꯡ ꯑꯩꯠ ꯈꯛꯇ ꯉꯥꯏꯔꯤꯌꯦ ꯆꯥꯗ꯭ꯔꯤ ꯊꯣꯡꯕ ꯍꯧꯗ꯭ꯔꯤ ꯑꯩꯈꯣꯏꯗꯤ ꯋꯥꯠꯂꯤ ꯀꯅꯥꯅ ꯊꯣꯡꯕ ꯅꯪꯅ ꯊꯣꯡꯉꯤꯔꯣ ꯍꯥꯥ ꯋꯥ ꯌꯥꯗꯦꯀꯣ ꯅꯪ ꯅꯦꯠꯋꯥꯛ ꯌꯥꯗꯦꯀꯣ ꯅꯦꯠꯋꯥꯛ ꯅꯨꯡꯉꯥꯏꯕꯐꯝ ꯊꯤꯔ ꯆꯠꯂꯣꯗꯅ ꯇꯥꯗꯦ ꯇꯥꯕ꯭ꯔꯣ ꯋꯥꯍ ꯀꯥꯏꯗ ꯃꯥꯡꯈ꯭ꯔꯦ